ꯇꯔ
ꯍꯜꯂꯣ
ꯍꯣꯏ ꯇꯥꯏꯌꯦ ꯇꯥꯏꯌꯦ
ꯌꯥꯥꯕ꯭ꯔꯣ
ꯍꯜꯂꯣ ꯇꯥꯗ ꯄ꯭ꯔꯣ
ꯇꯥꯔꯦ
ꯎꯝ ꯍꯒꯜꯂꯦ ꯄꯨ꯭ꯔꯣ ꯍꯣꯏ ꯑꯩ ꯇꯦꯔꯁ ꯇꯥꯕꯒꯤ ꯍꯧꯖꯤꯛ ꯑꯇꯣꯄꯃꯀꯅꯤꯦꯝ ꯑꯃ
ꯇꯥꯏꯗꯨ ꯀꯟꯗꯕꯒꯤꯅꯤ
ꯍꯧꯖꯤꯛꯇꯤ
ꯀꯩꯗꯧꯔꯤꯅꯣ
ꯑꯁ ꯉꯁꯤ ꯑꯌꯨꯛ ꯏꯔꯨꯑꯣꯈ꯭ꯔꯤꯔꯥ ꯅꯣꯡ ꯆꯨꯕ ꯃꯥꯜꯂꯦꯅ
ꯎꯝ
ꯅꯣꯡ ꯆꯨꯕꯒꯤ ꯑꯩ ꯐꯤ ꯐꯥꯎꯋꯁ ꯅꯠꯇꯦ ꯑꯩꯒꯤ ꯐꯤ ꯐꯥꯎꯕꯁꯤꯡꯗꯣ
ꯎꯝ ꯅꯪꯒꯤ ꯅꯈꯣꯟꯜ ꯀꯥꯅꯤꯡꯉꯥꯏ ꯈꯔ ꯇꯧꯕꯤꯕ ꯌꯥꯒꯗ꯭ꯔꯥ
ꯍꯣꯏꯣꯏ ꯑꯗꯨ ꯍꯧꯖꯤꯛ ꯇꯥꯕ꯭ꯔꯥ
ꯇꯥꯕꯨꯗꯤ ꯇꯥꯏꯌꯦꯕꯀꯣ ꯑꯗꯨ ꯀꯥꯟꯗꯕꯒꯤꯅꯦ
ꯑ ꯑꯩꯈꯣ ꯑꯗꯨꯗꯤ
ꯑꯌꯨꯛꯀꯤ ꯕꯣꯜ ꯌꯦꯡꯕ ꯅꯨꯡꯉꯥꯏꯕ꯭ꯔꯣ
ꯑꯗꯨꯅ ꯁꯤꯕꯨꯥꯎ ꯌꯦꯡꯗꯦ
ꯅꯪꯗꯤ ꯀꯅꯥꯕꯨ ꯁꯞꯄꯣꯔꯠ ꯇꯥꯕ꯭ꯔꯣ
ꯐ꯭ꯔꯥꯟꯁꯇ ꯁꯞꯄꯣꯔꯠ ꯇꯧꯉꯥꯏꯗꯤ
ꯑꯣ ꯑꯌꯨꯛꯀꯤꯗꯤꯤ ꯌꯦꯡꯕ ꯌꯥꯝ ꯅꯨꯡꯉꯥꯏꯕ ꯃꯥꯜꯂꯤ
ꯐꯣꯔꯥꯟꯒꯤꯗꯨꯔꯥ
ꯍꯥꯥ
ꯉꯁꯤ ꯐꯥꯝꯒꯤꯁ ꯅꯥꯕꯗꯨꯔꯥ
ꯑꯣ ꯐ꯭ꯔꯥꯟꯁꯀ ꯄꯦꯔꯒꯋꯦꯒꯤꯗꯣ ꯌꯦꯡꯕ ꯅꯨꯡꯉꯥꯏꯕ ꯃꯥꯜꯂꯦꯀꯣ
ꯑꯩꯁꯤ ꯕꯣꯜ ꯐ꯭ꯔꯥꯟꯁꯇ ꯄꯥꯏꯗꯅ
ꯎꯝ
ꯀꯔꯤꯈꯣꯏꯗꯤ ꯄꯨꯔꯥ ꯗꯤꯐ꯭ꯔꯦꯟ ꯇꯧꯅꯤꯡꯉꯥꯏ ꯈꯥꯛꯇꯅꯦꯕ
ꯍꯣꯏ ꯄꯦꯔꯤꯒ ꯏꯁꯤꯡꯅꯤ ꯌꯥꯝ ꯃꯣꯏꯁꯦ ꯐꯤꯡꯕ ꯃꯥꯜꯂꯦ ꯃꯣꯏ ꯅꯍꯥꯟꯁꯨ ꯁꯨꯃꯥꯏꯅ ꯇꯧꯋꯤꯅ ꯃꯣꯏꯁꯦ ꯌꯥꯝ ꯐꯤꯡꯈ꯭ꯔꯦ
ꯍꯥꯏꯕꯗꯤ ꯅꯠꯇꯕꯀꯣ ꯐꯤꯡꯕ ꯉꯥꯛꯇ ꯍꯟꯗꯛꯇꯤ ꯐ꯭ꯔꯥꯟꯁꯅ ꯂꯧꯅꯤꯗ
ꯍꯣꯏ ꯑꯩꯁꯨ ꯐ꯭ꯔꯥꯟꯁꯦ ꯅꯨꯡꯁꯤꯕꯤ ꯅꯨꯡꯁꯤ ꯀꯔꯤ
ꯑꯁꯦꯡꯕ꯭ꯔꯥ
ꯍꯥꯏꯕꯗꯤ
ꯅꯪꯁꯨ ꯐ꯭ꯔꯥꯟꯁꯗ ꯑꯁꯦꯡꯕꯥꯔ ꯄꯥꯝꯕꯁꯦ ꯁꯞꯄꯣꯔꯠ ꯇꯧꯕꯁꯦ
ꯑꯩꯗꯤ ꯑꯔꯖꯦꯟꯇꯤꯅꯥꯅꯦ
ꯑꯥꯔꯖꯦꯟꯇꯤꯅꯥꯗꯤ ꯐ꯭ꯔꯥꯟꯁꯒꯤ ꯈꯨꯗ ꯂꯣꯏꯔꯝꯒꯅꯤꯅꯦ
ꯅꯪꯁꯦ ꯁꯤꯒꯤ ꯋꯥꯔꯜ ꯀꯥꯞꯇ ꯀꯅꯥꯕꯨ ꯍꯦꯟꯅ ꯁꯞꯄꯣꯔꯠ ꯇꯧꯕꯔꯣ
ꯑꯩꯗꯤ ꯐ꯭ꯔꯥꯁꯟꯅꯤꯕ
ꯑꯣ ꯑꯣ ꯑꯩꯗꯤ ꯑꯔꯖꯦꯟꯇꯤꯅꯥꯅꯦ
ꯐ꯭ꯔꯥꯟꯁꯅ ꯆꯝꯄꯤꯌꯣꯟ ꯂꯥꯎꯔꯝꯒꯅꯤꯗ
ꯍ
ꯚꯣꯜꯒꯤꯗꯤ ꯁꯨꯃꯥꯏꯅ ꯄ꯭ꯔꯤꯗꯤꯛ ꯇꯧꯕ ꯉꯝꯗꯦ ꯗꯥꯎꯒꯁꯨ ꯆꯠꯄꯅꯦ ꯍꯥꯏꯔꯁꯨ ꯍꯣꯏ ꯐ꯭ꯔꯥꯟꯁ ꯍꯥꯏꯕꯗꯤ ꯍꯥꯏ ꯅꯣꯏ ꯁꯥꯟꯅꯥꯕ ꯃꯑꯣꯡꯗꯣ ꯐꯖꯕꯗꯤ ꯐꯖꯥꯔꯦ
ꯐꯨꯠꯕꯣꯜꯗꯨꯗꯤ ꯄ꯭ꯔꯦꯛꯇꯤꯛ ꯇꯧꯕ ꯌꯥꯗꯦꯅꯗꯤ ꯍꯥꯏꯕꯗꯤ ꯍꯥꯏꯌꯦ ꯑꯗꯨ ꯑꯩꯗꯤ ꯑꯗꯨꯝ ꯄ꯭ꯔꯤꯗꯤꯛ ꯇꯥꯎꯕꯁꯨ ꯑꯗꯨꯝ ꯆꯨꯝꯕꯤꯗ
ꯇꯝꯕ ꯉꯥꯝꯕ ꯋꯥ ꯅꯠꯇꯦꯗ ꯕꯣꯜꯗꯤ
ꯑꯁ
ꯑꯩꯈꯣꯏ ꯌꯦꯡꯗꯅ ꯉꯝꯃꯦꯗ꯭ꯔꯥ ꯇꯧꯔꯁꯨ ꯑꯗꯨꯝ ꯗꯥꯎ ꯌꯥꯗ꯭ꯔꯗꯤ ꯑꯗꯨꯝ ꯇꯣꯛꯑꯦ
ꯥ ꯑꯩꯅ ꯍꯥꯏꯔꯤꯕ ꯇꯤꯟ ꯀꯥꯗꯤ ꯅꯪ ꯁꯨꯏ ꯌꯦꯡꯉꯣ ꯍꯥ
ꯎꯝ ꯆꯥꯛꯀ ꯊꯣꯡꯕ꯭ꯔꯣ
ꯊꯣꯡꯝꯗ꯭ꯔꯤꯗ
ꯆꯥꯛ ꯊꯣꯡꯡꯂꯔꯕꯣ ꯍꯥꯏꯕ
ꯊꯣꯡꯗꯔꯤ ꯅꯪꯗꯤ
ꯎꯝ
ꯑꯩꯗꯤ ꯊꯣꯡꯗ꯭ꯔꯤ ꯅꯪꯗꯤ ꯊꯣꯡꯑꯕ꯭ꯔꯣ
ꯍꯥꯥ
ꯑꯩꯗꯤ ꯊꯣꯡꯗ꯭ꯔꯤꯕ
ꯎꯝ
ꯍꯧꯖꯤꯛꯇ ꯍꯧꯒꯠꯄꯅꯦ ꯍꯧꯒꯠꯂꯒ ꯑꯃꯨꯛ ꯇꯨꯝꯃꯦ ꯂꯣꯛ ꯊꯨꯝꯃꯟꯕꯒꯤ
ꯎꯝ
ꯅꯪꯗꯤ
ꯉꯁꯤꯁꯨ ꯌꯦꯡꯒꯗ ꯅꯪ ꯕꯣꯜ
ꯍꯣꯏ ꯍꯣꯏ ꯉꯁꯤ ꯍꯣꯏ ꯭ꯕꯔꯖꯤꯅꯤ ꯑꯩꯗꯤ
ꯎꯝ ꯉꯁꯤꯗꯣ ꯌꯦꯡꯅꯤꯡꯕꯗꯤ ꯌꯦꯡꯅꯤꯡꯕꯅꯤ ꯑꯗꯨꯒ ꯑꯁ ꯃꯇꯝꯗꯣ ꯐꯔꯛ ꯌꯥꯝ ꯇꯥꯈ꯭ꯔꯗꯣ ꯇꯨꯝꯅꯤꯡꯃꯟꯕꯒꯤ ꯍꯧꯒꯠꯄ ꯉꯝꯗ꯭ꯔꯦ
ꯑꯩꯗꯤ ꯑꯩꯁꯨ ꯌꯦꯡꯗꯦꯗ ꯐꯖꯅꯗꯤ ꯑꯗꯨ ꯇꯥꯒꯅꯤ ꯍꯥꯏꯕꯗꯨ ꯈꯪꯕꯤꯒꯣ
ꯎꯝ
ꯇꯗ꯭ꯔꯣ ꯅꯪꯗꯤ ꯆꯥꯛ ꯊꯣꯡꯔꯕ꯭ꯔꯣ ꯍꯥꯥ ꯭ꯇꯕꯔꯣ ꯅꯣꯏꯗꯤ ꯀꯃꯥꯏ ꯀꯃꯥꯏ ꯇꯧꯔꯒ ꯂꯩꯔꯦ ꯍꯧꯖꯤꯛꯀꯟꯗꯤ ꯂꯩꯥꯏꯕꯔꯤꯗ
ꯀꯔꯤ ꯀꯔꯤ ꯇꯧꯔꯒ ꯂꯥꯛꯏꯕꯅꯣ
ꯀꯔꯤꯁꯨ ꯇꯥꯎꯅꯤꯡꯉꯥꯏ ꯂꯩꯇꯦ ꯇꯨꯝꯔꯒ ꯆꯥꯔꯒ ꯂꯩꯕꯅ ꯑꯩꯈꯣꯏ ꯊꯕꯛꯁꯦ
ꯑꯣ ꯌꯥꯝ ꯁꯥꯕ꯭ꯔꯅꯦ
ꯍꯣꯏ ꯁ꯭ꯋꯥꯏꯗ ꯃꯄꯥꯟ ꯊꯣꯛꯄ ꯇꯥꯜꯂꯤꯕ ꯅꯠꯇ꯭ꯔꯣ
ꯀꯔꯤ
ꯃꯄꯥꯟ ꯊꯣꯛꯄ ꯇꯥꯜꯂꯤꯕ
ꯍꯣꯏ ꯁꯥꯕ ꯃꯄꯥꯟꯗ ꯊꯣꯛꯑ ꯌꯥꯝ ꯁꯥꯕꯒꯤ
ꯍꯣꯏ ꯑꯗꯨꯅꯦ
ꯀꯔꯤ ꯀꯔꯤ ꯏꯟꯁꯥꯡ ꯆꯥꯔꯒꯅ ꯑꯩꯗꯤ ꯍꯣꯏ ꯊꯣꯡꯉꯦ ꯍꯧꯖꯤꯛ
ꯀꯔꯤ ꯃꯆꯥ ꯊꯣꯡꯉꯦ
ꯌꯦꯟꯗꯦꯝꯒ ꯑꯂꯨ ꯊꯣꯡꯉꯦ ꯉꯁꯤꯗꯤ
ꯑꯍꯥꯎꯕ ꯉꯛꯇꯅꯤꯅꯦ
ꯑꯥꯎ ꯅꯪꯅ ꯑꯍꯥꯎꯕ꯭ꯔꯥ ꯑꯍꯥꯎꯗꯕ꯭ꯔꯥ ꯍꯥꯎꯒꯗ꯭ꯔꯥ ꯍꯥꯎꯔꯣꯏꯗ꯭ꯔꯥ
ꯃꯁꯤ ꯀꯗꯥꯏ ꯆꯠꯀꯦꯔꯣ
ꯉꯁꯤꯗꯤ ꯑꯗꯨꯝ ꯌꯨꯝꯗ ꯑꯗꯨꯝ ꯂꯥꯏꯔꯅꯤ ꯉꯔꯥꯡ ꯐꯖꯅ ꯇꯨꯝꯗꯕꯅꯤ ꯑꯁꯤ ꯈꯔ ꯇꯨꯝꯕꯅꯤ ꯉꯔꯥꯡ ꯑꯥ ꯅꯠꯇꯦ ꯅꯨꯡꯗꯥꯡꯗꯁꯨ ꯕꯣꯜ ꯌꯦꯡꯒꯅꯤ ꯑꯗꯨꯒꯤ
ꯑꯁ
ꯉꯁꯤ ꯅꯣꯛꯗꯥꯡꯒꯤꯗꯃꯛ ꯅꯪ ꯐꯖꯅ ꯕꯨꯁꯇꯔ ꯍꯥꯞꯀꯦ ꯍꯥꯏꯕ꯭ꯔꯥ ꯐꯖꯅ ꯔꯦꯁ ꯇꯧꯒꯦ ꯍꯥꯏꯕ꯭ꯔꯥ
ꯎꯝ ꯕꯣꯜ ꯑꯣꯏꯔꯗꯤ ꯈꯔ ꯕꯣꯔꯤꯡ ꯆꯨꯕ ꯍꯥꯎꯔꯅꯤ
ꯍꯣꯏ ꯍꯣꯏ ꯅꯪꯗꯤ ꯕ꯭ꯔꯖꯤꯜꯗ ꯅꯠꯇ꯭ꯔꯒ ꯅꯣꯔꯋꯦꯗ
ꯉꯁꯤꯔꯣ
ꯎꯝ
ꯕ꯭ꯔꯖꯦꯜꯕꯨ ꯅꯨꯡꯁꯤꯗꯥ ꯑꯩꯗꯤ ꯉꯁꯤꯒꯤꯗꯤ
ꯑꯩ ꯅꯨꯡꯁꯤꯕꯒꯤ ꯅꯠꯇꯗꯦꯗꯥ ꯁꯞꯄꯣꯔꯠꯅ ꯍꯥꯏꯕꯅꯤ
ꯑꯗꯨꯒꯤ ꯁꯞꯄꯣꯔꯠ ꯇꯧꯗꯣꯏꯅꯤ ꯅꯨꯡꯁꯤꯕꯒꯤ ꯄ꯭ꯔꯖꯤꯕꯨ
ꯅꯣꯔꯋꯦꯗ ꯁꯞꯄꯣꯔꯠ ꯇꯧꯔꯅ ꯅꯈꯣꯏ ꯑꯥꯔꯖꯦꯟꯇꯤꯅꯥ ꯐꯦꯟꯁꯤꯡꯗꯤ
ꯅꯪ ꯅꯣꯔꯋꯦ ꯇꯥꯎꯕꯅꯤ
ꯅꯠꯇꯦ ꯑꯔꯖꯦꯟꯇꯤꯅꯥ ꯐꯦꯟꯁꯤꯡꯗꯤ ꯅꯣꯔꯋꯦꯗ ꯁꯞꯄꯣꯔꯠ ꯇꯧꯕ
ꯕ꯭ꯔꯥꯖꯤꯜꯁꯨ ꯃꯣꯏꯁꯤ ꯗꯥꯎ ꯌꯥꯗꯦꯕ ꯑꯗꯨꯗꯤ ꯎꯝ
ꯁꯗꯥꯕꯗꯤ ꯍꯥꯏꯕꯣꯁ ꯍꯥꯏꯔꯦꯗꯤꯀꯣ
ꯃꯣꯏ ꯀꯥꯗꯁꯨ ꯀꯨꯏꯈ꯭ꯔꯦ
ꯅꯣꯔꯋꯦꯕꯨꯗꯤ ꯑꯁ ꯄꯥꯛꯅ ꯄꯥꯝꯅꯦꯗ
ꯍꯕ ꯃꯤꯁꯤꯡꯅ ꯅꯨꯡꯁꯤ ꯅꯨꯡꯁꯤ ꯍꯥꯏꯔꯁꯨ ꯍꯥꯏꯗꯤ ꯌꯥꯝ ꯄꯥꯝꯕꯗꯤ ꯅꯠꯇꯦ ꯇꯦ ꯍꯂꯥꯜꯗꯣ
ꯑꯩꯗꯤ ꯌꯥꯝ ꯄꯥꯝꯕ ꯅꯠꯇꯦ ꯃꯥꯕꯨꯗꯤ
ꯑꯗꯨ ꯑꯣꯏꯔꯁꯨ ꯅꯪꯗꯤ ꯑꯥꯔꯖꯦꯟꯇꯤꯅꯥꯒꯤ ꯐꯦꯟꯁꯁꯤꯅ ꯑꯗꯨꯝ ꯁꯞꯄꯣꯔꯠ ꯇꯧꯈ꯭ꯔꯣꯅꯦ
ꯅꯗꯤ ꯔꯣꯅꯦꯜꯗꯧꯔꯣ
ꯀꯗꯥꯏꯗꯨꯒꯤ
ꯍꯥꯏꯗꯤ ꯗꯦꯕꯜꯂꯤ ꯗꯦꯞꯕꯜꯂꯤ ꯗꯤꯕꯂꯦꯁ ꯂꯩ ꯕꯄꯦꯁ ꯂꯩ
ꯑꯗꯨꯕꯨꯗꯤ ꯇꯧꯕꯨꯗꯤ ꯇꯧꯋꯦ ꯑꯗꯨ ꯑꯣꯏꯔꯁꯨ ꯁꯞꯄꯣꯔꯠ ꯇꯧꯋꯦ ꯍꯥꯏꯔꯁꯨ ꯕ꯭ꯔꯥꯖꯤꯜꯅ ꯍꯦꯟꯅ ꯅꯨꯡꯁꯤꯅꯦ ꯑꯩꯗꯤ ꯑꯗꯨꯒꯤꯅꯤ
ꯍꯣꯏ ꯕ꯭ꯔꯥꯖꯤꯜꯅ ꯂꯥꯎꯒꯅꯤꯗꯕꯣ ꯕ꯭ꯔꯥꯖꯤꯜ ꯑꯩꯅꯕ ꯍꯥꯏꯕꯗꯤ ꯍꯥꯏꯅꯤꯡꯕꯗꯤꯀꯣ
ꯎꯝ
ꯄꯨꯡ ꯑꯃꯗ ꯐ꯭ꯔꯥꯟꯁꯅ ꯀꯥꯒꯅꯤ ꯄꯨꯡ ꯑꯃꯗ ꯕ꯭ꯔꯥꯖꯤꯜꯅ ꯀꯥꯏ ꯑꯗꯨ ꯐꯥꯅꯤꯌꯝ ꯃꯣꯏꯒꯤ ꯇꯧꯔꯝꯒꯅꯦꯕ ꯑꯩꯒꯤ ꯇꯤꯝ ꯑꯅꯤꯁꯦ
ꯌꯦꯡꯉꯁꯦ ꯅꯪꯅ ꯄ꯭ꯔꯤꯗꯤꯛ ꯇꯥꯎꯕꯗꯣ ꯆꯨꯝꯒꯗ꯭ꯔꯅ
ꯑꯁ ꯐꯖꯅ ꯌꯦꯡꯉꯨꯗ ꯅꯪꯁꯨ
ꯐ꯭ꯔꯥꯟꯁꯀ ꯑꯥꯔꯖꯦꯟꯇꯤꯅꯥ ꯁꯣꯅꯥꯔꯗ ꯌꯦꯡꯕ ꯅꯨꯡꯉꯥꯏꯒꯅꯤ
ꯑꯗꯨꯒꯤꯗꯤ ꯐꯖꯅ ꯄꯣꯛꯑꯅꯤ ꯑꯥꯔꯖꯦꯟꯇꯤꯅꯥ ꯒꯣꯕꯔꯤ ꯃꯉꯥ ꯆꯥꯟꯒꯅꯤ ꯅꯍꯥꯟ ꯁꯦꯡꯕꯅꯦ ꯅꯍꯥꯟ ꯀꯔꯤꯅ ꯋꯥꯔꯜ ꯀꯞ ꯁꯥꯟꯅꯕꯗꯣ
ꯎꯝ
ꯑꯗꯨ ꯃꯇꯝꯗ ꯑꯔꯆꯠꯇꯅꯥꯅ ꯂꯥꯛꯕ ꯃꯇꯝꯗꯣ
ꯎꯝ
ꯌꯦꯡꯉꯣꯅꯦ ꯅꯪꯁꯨ ꯑꯗꯨ ꯃꯇꯝꯗꯗꯤ ꯄ꯭ꯂꯦꯌꯔ ꯌꯥꯝ ꯐꯖꯕꯅꯦ ꯑꯔꯖꯦꯟ
ꯎꯝ ꯎꯝ ꯍꯣꯏ ꯍꯣꯏ ꯆꯣꯡꯃꯦ ꯑꯗꯨꯕꯨꯗꯤ ꯇ꯭ꯋꯦꯟꯇꯤ ꯇ꯭ꯋꯦꯟꯇꯤꯨꯒꯤꯗꯨꯔꯣ
ꯍꯥ
ꯇꯗꯤ ꯇꯨ
ꯍꯣꯏ ꯑꯗꯨꯒꯤꯗꯣ ꯑꯗꯨ ꯃꯇꯝꯗꯨꯗꯤ ꯑꯥꯔꯖꯦꯟꯇꯤꯅꯥ ꯇꯤꯝ ꯌꯥꯝ ꯐꯩꯌꯦꯕ
ꯍꯣꯏ ꯍꯣꯏ
ꯐ꯭ꯔꯥꯟꯁꯇꯒꯤꯗꯤ ꯌꯥꯝꯕ ꯐꯦ ꯐꯦ ꯐ꯭ꯔꯥꯟꯁꯇꯗꯤ ꯍꯟꯗꯛꯗꯤ ꯍꯟꯗꯛꯇꯤ ꯇꯤꯝ ꯐꯖ ꯐꯕꯗꯨꯕꯨ ꯂꯥꯛꯏꯕ
ꯍꯧꯖꯤꯛꯇꯤ ꯍꯣꯏ ꯃꯣꯏꯅ ꯁꯥꯟꯅꯕ ꯃꯑꯣꯡꯗꯣ ꯌꯥꯝ ꯐꯖꯈ꯭ꯔꯦ ꯃꯣꯏꯁꯦ ꯌꯥꯝ ꯄ꯭ꯔꯣꯐꯦꯁꯅꯦꯜ ꯑꯣꯏꯌꯦ
ꯍꯣꯏ ꯑꯗꯨꯅꯦ ꯃꯥ ꯑꯔꯖꯦꯟꯇꯤꯅꯥꯗꯤ ꯈꯔ ꯂꯔꯝꯒꯅꯤꯅ
ꯑ ꯑꯗꯨ ꯑꯗꯨꯗꯣ ꯑꯗꯨ ꯑꯣꯏꯔꯁꯨ ꯀꯕꯣꯗꯤ ꯇꯥꯃ ꯉꯁꯦ ꯍꯥꯏꯕ ꯍꯥꯏ ꯇꯎ ꯋꯥ ꯅꯠꯇ ꯑꯗꯨ ꯑꯣ ꯁꯨ ꯌꯥꯝ ꯆꯠꯄꯅꯦ
ꯗꯥꯎꯒꯤ ꯉꯥꯛꯇ ꯍꯩꯒ ꯗꯥꯎꯒꯤ ꯍꯩꯒꯤ
ꯄꯣꯔꯇꯨꯒꯥꯜ ꯁꯥꯟꯅꯕ ꯅꯨꯃꯤꯠꯇꯣ ꯈꯪꯉꯦꯗꯅ ꯑꯩꯈꯣꯏ ꯑꯗꯨ ꯂꯥꯁ ꯅꯨꯃꯤꯠ ꯃꯤꯅꯤꯗ ꯀ꯭ꯔꯣꯁꯌꯥꯅꯅꯥ ꯒꯣꯜ ꯆꯥꯟꯕꯗꯣ ꯑꯗꯨ ꯑꯩꯈꯣꯏꯗꯤ ꯌꯦꯡꯉꯤ ꯌꯦꯡꯉꯤꯗꯅ ꯑꯗꯨ ꯍꯦꯟꯕꯧ ꯇꯥꯎꯗꯦ ꯑꯣ ꯑꯣꯞꯁꯥꯏ ꯅꯠꯇꯦ ꯇꯥꯎꯕꯣꯗꯣ ꯃ ꯀꯔꯤ ꯍꯥꯏꯗ ꯑꯃ ꯀ꯭ꯔꯣꯁꯤꯌꯥꯒꯤ ꯑꯃꯗꯣ
ꯑꯥ
ꯇꯥꯁꯨ ꯇꯥꯎꯗꯦꯅ ꯑꯩꯈꯣꯏꯗ ꯌꯦꯡꯤ ꯑꯗꯨꯒ ꯑꯣꯞꯁꯥ ꯎꯝ
ꯑꯣꯞꯁꯥꯏꯠꯗꯤ ꯅꯠꯇꯦ ꯍꯥꯏꯕꯗꯤ ꯃꯤ ꯑ ꯀ꯭ꯔꯣꯁꯤꯌꯥꯒꯤ ꯇꯤꯝ ꯃꯤꯗꯇ ꯕꯣꯜ ꯊꯥꯕꯅꯦꯕ ꯑꯗꯨ ꯃꯇꯝꯗ ꯑꯗꯨ ꯃꯇꯝꯗ ꯃꯣꯏ ꯐ꯭ꯔꯥꯟꯁꯀꯤ ꯑꯣ ꯀ꯭ꯔꯣꯁꯤꯌꯥꯒꯤ ꯄ꯭ꯂꯦꯌꯥꯔ ꯑꯃ ꯄꯥꯁꯤꯡ ꯄꯤꯕꯗꯣ
ꯍꯣꯏ
ꯍꯥꯟꯅꯗꯤ ꯍꯥꯟꯅ ꯄꯣꯔꯇꯨꯒꯥꯜꯒꯤ ꯄꯤ ꯄ꯭ꯂꯦꯌꯥꯔꯒꯤ ꯈꯨꯟꯗꯔꯑꯣ ꯃꯀꯣꯛꯗꯔ ꯄꯥꯟꯕꯅꯦꯕ
ꯑꯗꯨ ꯑꯣꯏꯅꯦ
ꯗꯤꯔꯦꯛ ꯄꯥꯁꯤꯡ ꯅꯠꯇꯅ ꯑꯗꯨꯗꯣ ꯑꯗꯨ ꯖꯍꯥꯖꯀꯤ ꯐꯥꯏꯔ ꯑꯣꯏ ꯖꯥꯁꯒꯤ ꯈꯨꯗꯇ ꯂꯩꯅ
ꯁꯤ ꯌꯥꯝ ꯄꯥꯝꯃꯨꯒꯔꯦ ꯑꯩꯗꯤ ꯃꯣꯗ꯭ꯔꯤ ꯅꯨꯡꯁꯤꯑꯦꯕꯀꯣ ꯑꯁ ꯌꯥꯝ ꯉꯔꯥꯡ ꯃꯥꯕꯨ ꯌꯦꯡꯉꯒ ꯅꯨꯡ ꯌꯥꯝ ꯅꯨꯡꯁꯤꯈꯔ꯭ꯦ
ꯍꯣꯏ ꯃꯥꯁꯨ ꯃꯥꯁꯨ ꯀꯔꯤ ꯋꯥꯔ ꯑꯃ ꯍꯥꯏꯕꯅꯦ ꯑꯗ ꯍꯣꯏ ꯑꯗꯨꯒꯨꯝꯕ ꯑꯥꯎ ꯒꯣ ꯄꯤꯗ꯭ꯔꯗꯤ ꯀꯔꯤꯒꯨꯝꯕꯗꯣ ꯑꯩ ꯒꯣ ꯄꯤꯕꯁꯦ ꯍꯥꯏꯗ
ꯈꯪꯕꯒꯤ
ꯍꯣꯏ ꯍꯣꯏ ꯃꯥꯁꯨ ꯅꯣꯛꯄꯅꯤꯀꯣ ꯃꯥꯉꯣꯟꯗ ꯒꯣ ꯄꯤꯗꯕꯒꯤꯀꯣ
ꯎꯝ
ꯃꯥꯁꯨ ꯑꯉꯛꯄꯒꯤ ꯑꯗꯨꯝ ꯅꯣꯛꯄꯅꯦ ꯋꯥ ꯑꯝꯇ ꯍꯥꯏꯅꯤꯡꯉꯥꯏ ꯂꯩꯇꯕꯒꯤꯀꯣ
ꯏꯁ ꯉꯔꯥꯡꯅꯦ ꯏꯁ ꯀ꯭ꯔꯣꯁꯤꯌꯥꯁꯦ ꯗꯥꯎ ꯌꯥꯗꯦ
ꯑꯣꯞꯁꯥꯟ ꯉꯥꯛꯇ ꯇꯥꯎꯔꯦ ꯅꯠꯇ꯭ꯔꯗꯤ ꯄꯣꯔꯇꯨꯒꯜ ꯁꯤꯒꯅꯤ ꯉꯔꯥꯡꯗꯤ
ꯑꯍꯨꯝ ꯃꯔꯤꯗꯤ
ꯅꯪꯗꯤ ꯑꯦꯝ ꯑꯦꯝꯕꯥꯄꯦ ꯌꯥꯝ ꯄꯥꯝꯕ ꯋꯥꯅꯤꯅꯦ ꯑꯗꯨꯗꯤ
ꯀꯔꯤ ꯍꯥꯏꯕꯅꯣ
ꯑꯦꯝꯕꯥꯄꯦꯕꯨ ꯌꯥꯝ ꯄꯥꯝꯕ ꯋꯥꯅꯤꯅꯦ ꯅꯪꯗꯤ
ꯍꯣꯏ ꯑꯦꯝꯕꯥꯄꯦꯒꯤ ꯈꯛꯇ ꯅꯠꯇꯦꯗ ꯃꯥꯒꯤ ꯇꯤꯝ ꯃꯦꯠꯁꯤꯡꯁꯨ ꯑꯗꯨꯝ ꯄꯥꯝꯃꯦꯅꯦ ꯑꯩꯗꯤ
ꯌꯥꯝ ꯐꯥꯏꯅ
ꯍꯥꯏꯗꯤ ꯀꯥꯜꯂꯒ ꯇꯤꯝ ꯈꯛꯇ ꯑꯗꯨꯝ ꯁꯞ ꯇꯨꯊꯥꯎꯖꯟ ꯇ꯭ꯋꯦꯟꯇꯤꯇꯨꯗꯁꯨ ꯑꯩ ꯁꯞꯄꯣꯔꯠ ꯇꯧꯕꯅꯦ
ꯇꯨ ꯐ꯭ꯔꯥꯟꯁ ꯁꯤꯔꯗꯤ ꯀꯅꯥꯕꯨ ꯁꯄꯣꯔꯠ ꯇꯥꯎꯅꯤ ꯑꯃꯨꯛ
ꯁꯤꯔꯗꯤ ꯕ꯭ꯔꯥꯖꯤꯜꯁꯨ ꯂꯩꯅ ꯐ꯭ꯔꯥꯟꯁ ꯑꯩ ꯇꯤꯝ ꯑꯍꯨꯝꯅꯤꯕ ꯁꯞꯄꯣꯔꯠ ꯇꯧꯕꯁꯤ ꯕ꯭ꯔꯥꯖꯤꯜ ꯐ꯭ꯔꯥꯟꯁ
ꯑꯣ ꯎꯝ
ꯕꯦꯛꯑꯞ ꯊꯝꯃꯣ
ꯍꯣꯏ
ꯅꯍꯥꯟꯗꯩ ꯑꯩꯩꯗꯤ ꯕꯥꯄꯦꯕꯨ ꯌꯥꯝꯅꯗꯤ ꯄꯥꯝꯕꯅꯦ ꯑꯗꯨ ꯑꯣꯏꯔꯁꯨ ꯃꯥꯅ ꯀꯩꯅꯣ ꯃꯥꯒꯤ ꯃꯀꯣꯛ ꯌꯥꯝ ꯁꯥꯟꯅꯩ ꯃꯥꯁꯦ ꯅꯍꯥꯟ ꯀꯣꯆꯀ ꯈꯠꯅꯥꯕꯗꯣ ꯑꯗꯨꯒ ꯀꯣꯆ ꯀꯣꯆꯅ ꯃꯥꯒꯤ ꯋꯥ ꯇꯥꯔꯒ ꯑꯗꯨꯝ ꯇꯥꯎꯕꯗꯣ ꯑꯗꯨꯗꯒꯤ ꯏꯁ ꯃꯥꯥꯁꯦ ꯈꯔ ꯅꯩꯌꯦꯕꯀꯣꯅ
ꯑꯗꯨꯗꯒꯤ ꯄꯥꯝꯕꯗꯣ ꯈꯔ ꯋꯥꯠꯄꯅꯦ ꯃꯥꯅ ꯑꯍꯥꯟꯕꯗ ꯕꯥꯄꯦꯒ ꯌꯥꯝ ꯐꯥꯎꯔꯒ ꯂꯥꯛꯑꯦ ꯌꯥꯝ ꯍꯥꯟꯅ ꯐꯥꯎꯕ ꯀꯥꯟꯗꯗꯤ ꯌꯥꯝ ꯐꯥꯎꯕ ꯀꯥꯟ ꯗꯤ ꯑꯗꯨꯝ ꯄꯥꯝꯃꯦ ꯃꯥꯕꯨ ꯍꯧꯖꯤꯛꯇꯤ ꯁꯨꯃꯥꯏꯅꯗꯤ ꯄꯥꯝ ꯄꯥꯝꯈꯤꯗ꯭ꯔꯗꯤ ꯑꯁ ꯃꯦꯁꯤ ꯂꯣꯏꯔꯗꯤ ꯇꯜꯂꯦ ꯀꯅꯥꯕꯨ꯫
ꯍꯟꯗꯛꯗꯤ ꯃꯦꯁꯤ ꯃꯇꯝ ꯂꯣꯏꯈꯔꯦꯗ꯫
ꯄ꯭ꯂ‌ꯦꯌꯔꯁ ꯑꯃ꯫
ꯆꯥꯃ꯫
ꯃꯦꯁꯤꯕꯨ ꯍꯦꯟꯅ ꯄꯥꯝꯃꯦ ꯑꯩꯗꯤ꯫
ꯐꯂꯝꯗꯤ ꯄꯣꯔꯝꯒꯅꯤ ꯃꯦꯁꯤ꯫
ꯀꯔꯤ꯫
ꯍꯟꯗꯛꯗꯤ ꯃꯦꯁꯤ ꯎꯄꯥꯏ ꯂꯩꯇꯦꯕ
ꯇꯝꯕ ꯉꯝꯗꯦ ꯑꯗꯨꯗꯣ꯫
ꯑꯁ ꯑꯩꯅꯥ ꯈꯥꯡꯒꯅꯤ꯫
ꯌꯦꯡꯉꯁꯦ ꯌꯦꯡꯉꯁꯦ꯫
ꯐꯥꯔꯦ ꯑꯗꯨꯗꯤ ꯍꯣꯔꯦꯟꯅ ꯄꯥꯎ ꯐꯪ ꯅꯔꯁꯦꯀꯣ꯫
ꯍꯣꯏ ꯍꯣꯏ ꯐꯔꯦ꯫
ꯑꯣ꯫
ꯍꯣꯏ ꯐꯥꯎꯅꯔꯁꯦ꯫
ꯍꯣꯏ ꯍꯣꯏ꯫